ꯍꯜꯂꯣ ꯇꯥꯕꯔꯣ ꯎꯝ ꯈꯔ ꯈꯟꯅ ꯉꯥꯡ ꯌꯥꯗꯕ꯭ꯔꯣ
ꯗꯔꯁꯦ ꯑꯩꯩꯅ ꯁ ꯌꯥꯝꯁꯨꯅ ꯀꯟꯅ ꯉꯥꯡ ꯇꯕꯤꯗ꯭ꯔꯕ ꯁꯂꯇꯅꯣ ꯇꯥꯏ ꯑꯝ ꯁꯇ ꯊꯉꯦ ꯄꯄꯣ ꯈꯔ
ꯃꯥꯒꯤ ꯅꯥꯀꯣꯟ ꯊꯤꯟꯕꯤ ꯊꯦꯔꯣ
ꯑꯥ ꯅꯥꯀꯣꯡꯁꯤ ꯃꯤ ꯊꯤꯗꯀꯥꯟ ꯍꯧꯔꯝ
ꯐꯣꯟꯅꯤ ꯐꯣꯟꯗꯣ ꯑꯌꯥꯗꯕ ꯑꯃ ꯄꯥꯏ ꯄꯩꯁꯥ ꯄꯥꯏꯗꯕꯅꯗꯤ ꯑꯍꯥꯟꯕ ꯑꯃ ꯂꯩꯒꯗ꯭ꯔꯣ
ꯍꯟꯁꯤ ꯁꯤꯟꯒꯦꯅ ꯇꯧꯕꯅꯦ ꯑꯩꯅ ꯄꯥꯝꯖꯕ ꯐꯣꯟꯗꯨ ꯊꯣꯛꯍꯇꯕ ꯄꯩꯁꯥꯗ ꯀꯥꯏꯗꯤꯁꯦ ꯂꯣꯟꯗ ꯂꯧꯗꯣꯏꯅꯦ ꯑꯩꯁꯦ
ꯑ
ꯅ ꯁꯃꯥꯏꯅ ꯄꯥꯏꯔꯝꯃꯕꯗꯤ ꯑꯍꯟꯕ ꯑꯩ ꯇꯛ ꯇꯛ ꯇꯛ ꯇꯛ ꯁꯤꯜꯂꯒ ꯂꯧꯕꯗꯣ ꯑꯗꯨꯃꯥꯏꯅ ꯂꯧꯕ ꯌꯥꯕ ꯍꯥꯏꯁꯦꯗ ꯑꯗꯣ ꯀꯔꯤ ꯅꯪ ꯇꯨꯝꯕ ꯃꯥꯜꯂꯤꯗ
ꯇꯃꯤ ꯌꯦ ꯇꯃꯤ ꯌꯦ
ꯑꯗꯨꯝ ꯃꯖ ꯂꯩꯔꯕꯣ ꯅꯪꯕꯣ ꯍ ꯀꯩꯅꯣꯃꯤ ꯏ ꯂꯍꯔꯦ
ꯔꯦꯁ ꯄꯤꯔꯤꯅꯦ ꯂꯗꯥꯏꯄꯥꯥꯛ ꯂꯣꯏꯕꯒꯤ
ꯎꯝ ꯎꯝ ꯅ ꯅꯟꯊ ꯑꯦꯛꯖꯥꯝ ꯊꯥꯔꯗꯣ ꯀꯃꯥꯏ ꯀꯃꯥꯏꯅ ꯇꯧꯔꯕ
ꯎꯝ ꯑꯩ ꯌꯥꯝ ꯍꯥꯏꯗꯣꯛꯑꯦ
ꯊꯕꯛ ꯈꯜꯂꯕꯣ
ꯈꯂꯖꯤꯅꯗ ꯋꯥꯗꯦꯗꯦ
ꯀꯩꯅꯣ ꯀꯌꯥꯝ ꯋꯥꯠꯂꯤꯒꯦ ꯍꯥꯢꯖꯦ
ꯐꯤꯖꯤꯀꯦꯜꯗ ꯋꯥꯠꯂꯤ ꯀꯩꯅꯣ ꯃꯦꯗꯤꯀꯦꯜ ꯋꯥꯠꯂꯤ
ꯑꯣ ꯑ ꯑꯗꯨꯝ ꯑꯁ ꯅꯣꯏꯁꯤ ꯑꯗꯨꯝ ꯈꯟꯗꯧ ꯉꯥꯏꯔ ꯂꯩ ꯁꯤꯕꯨ
ꯎꯝ ꯍꯖꯤꯔꯂꯔꯦ ꯍꯥꯏꯛꯇ
ꯑꯁꯦꯡꯕ ꯅꯠꯇꯦ ꯑꯁꯦꯡꯕ ꯅꯠꯇꯕꯅꯦ ꯍꯥꯏꯁꯦ
ꯍ ꯍꯣ
ꯅꯣꯏ ꯈꯟꯗꯣꯏ ꯉꯥꯏꯔꯔꯦ ꯑꯗ ꯅꯣꯏꯅ ꯇꯧꯖꯗꯕ ꯋꯥ ꯉꯥꯛꯇ ꯉꯥꯏꯔꯦ
ꯎꯝ ꯅ ꯃꯦꯣꯏ ꯆꯝ
ꯑꯩ ꯊ ꯆꯨꯝꯃꯤ ꯅꯠꯇꯦꯅꯦ ꯅꯪ ꯑꯃꯨꯛ ꯈꯥ ꯑꯝ ꯊ ꯍꯥꯏꯌꯣꯅꯦ
ꯅꯪꯕꯨ ꯆꯠ ꯆꯔꯕꯣ
ꯁꯥꯥꯏ ꯁꯥꯠꯗꯤ ꯆꯁꯦ ꯆꯂꯁꯦ ꯇ ꯆꯒ ꯇꯖ ꯀꯖꯒ
ꯃꯥꯅꯤꯗ ꯆꯥꯛꯥꯁꯦ ꯅꯨꯡꯇꯤꯒꯤ ꯆꯠꯁꯟꯕ ꯀꯩꯁꯨ ꯐꯔꯝꯃꯣꯏꯗ
ꯇꯕꯣ ꯗꯦ ꯑꯗꯨꯅ ꯑꯩ ꯆꯥꯗꯕꯅꯦ ꯆꯥꯗ ꯑꯣꯏꯅꯧꯕ
ꯎꯝ
ꯗꯤ ꯆꯥꯁꯤꯂ ꯇꯨꯝꯕ ꯉꯝꯒꯅꯤꯅꯦ
ꯅ ꯅ ꯑꯃ ꯍꯥꯏꯒꯅ
ꯄꯩꯁꯥꯗꯕꯤ
ꯎ ꯏ ꯊꯨꯝ ꯇꯧꯕ ꯈꯨꯝ
ꯍꯤꯄꯝꯃꯦ ꯍꯐꯝꯝꯃꯤ ꯇꯥꯕ꯫
ꯎꯝ ꯁꯥꯃꯟꯗꯅ ꯉꯥꯎꯋꯦ꯫ ꯐꯦꯟꯁꯦ ꯎꯔ ꯂꯩꯔꯒꯅꯦ ꯇꯨꯝꯏꯁꯤ꯫ ꯂꯥꯏꯔꯕꯅꯕꯨ ꯐꯦꯟꯅ
ꯀꯔꯤ ꯀꯥꯏꯔꯤ ꯇꯥꯅꯤꯡꯗꯦꯍꯦ ꯫ ꯐꯦ ꯑꯈꯣꯏ ꯀꯩꯅꯣ ꯂꯩꯌꯦ ꯄꯥꯝꯃꯗꯤ꯫ ꯑꯥ
ꯅꯪꯗꯤ ꯍꯥꯔꯥ ꯊꯨꯡꯉ ꯃꯥꯜꯂꯦꯅꯦ꯫
ꯐꯦꯟ ꯊꯥꯔ ꯂꯩꯕꯩꯅꯦ꯫
ꯀꯔꯤ꯫
ꯅꯨꯡꯉꯥꯏꯅ ꯇꯥꯑꯣ ꯐꯦꯟ ꯑꯗꯨꯝ ꯊꯥ ꯂꯩꯕ꯫
ꯀꯔꯤ ꯀꯔꯤꯒꯤꯗ ꯍꯥꯏ
ꯑꯦ ꯏꯪꯕꯒꯤ ꯐꯦꯟ ꯊꯥꯏꯕ꯫
ꯑꯣ ꯀꯌꯥꯝ ꯏꯪꯒꯦꯅꯦ꯫
ꯏꯪꯉꯦ꯫
ꯏꯪꯉ ꯐꯦꯟꯊꯥꯏꯁꯦ ꯅꯪ ꯈꯠꯇꯅꯦ꯫
ꯅꯪꯅ ꯅꯪꯅ ꯁꯥꯕꯒꯤ ꯐꯩꯖꯨꯞ ꯁꯨꯞꯄꯤꯔꯥ꯫
ꯎꯝ ꯁꯤꯗꯩ ꯀꯝꯄ꯭ꯂꯦꯛꯁꯟ ꯂꯣꯛꯀꯦ ꯇꯧꯕꯅꯤꯗ꯫
ꯍꯥꯟꯅꯗꯒꯤ ꯕꯖꯔ ꯂꯩꯗꯨꯗ ꯑꯃꯨꯛ ꯂꫭꯛꯁꯤꯟꯒꯦ ꯈꯠꯂꯤꯅꯦꯕ꯫
ꯅꯪ ꯀꯩ ꯆꯠꯅꯤꯡꯉꯦ꯫
ꯑꯩ ꯀꯩꯝ ꯆꯥꯅꯤꯡꯗꯦ꯫
ꯆꯥꯅꯤꯡꯕꯗꯣ ꯍꯥꯏꯌꯨꯅꯦ꯫
ꯁꯛ ꯐꯖꯕ ꯅꯪ ꯂꯩꯕꯤꯒꯦ ꯍꯥꯏꯔꫭ꯫
ꯎꯝ ꯑꯁ ꯑꯃꯨꯛ ꯍꯦꯟꯅ ꯂꯩꯅꯤꯡꯑꯦ꯫
ꯑꯁ ꯇꯜꯂꯦꯕꯣ ꯅꯪꯖꯤ ꯅꯥ꯫ ꯅꯪꯅ ꯄꯛꯅꯩ ꯂꯩꯅꯤꯡꯕꯁꯤꯅꯕ꯫
ꯎꯝ ꯅꯣꯏꯍꯟꯅꯤꯡꯕ ꯍꯥꯏꯇꯥꯥꯔꯦ꯫
ꯑꯦ ꯑꯩꯗꯤ ꯏꯁꯥ ꯁꯣꯟꯕꯁꯤꯅ ꯈꯤꯇꯪ ꯅꯨꯡꯉꯥꯏꯖꯩꯗ꯫ ꯅꯣꯏꯍꯟꯕꯤꯔꯅꯨ ꯅꯣꯏ ꯗꯨꯃꯥꯏꯅ ꯅꯣꯏꯖꯅꯤꯡꯗ꯭ꯔꯦ꯫ ꯄꯨꯟꯁꯤꯁꯦ ꯈꯤꯇꯪ ꯎꯝ ꯌꯥꯔꯤꯕꯣꯃꯣ
ꯄꯨꯛ ꯅꯣꯏꯖꯔꯁꯨ ꯑꯩꯅ ꯆꯦꯜꯂꯤꯕ ꯂꯝꯖꯦꯟꯗꯨ ꯅꯪ ꯇꯥꯟꯅ ꯉꯝꯕ꯭ꯔꯣ꯫
ꯎꯝ ꯂꯣꯏꯔꯦꯍꯦ ꯍꯣꯏ ꯍꯣꯏ꯫
ꯑꯩꯅ ꯅꯣꯏꯖꯔꯁꯨ ꯅꯪ ꯉꯝꯕ꯭ꯔꯕ꯫ ꯑꯩ ꯑꯗꯨꯃꯥꯏꯅ ꯆꯦꯟꯕ ꯅꯪ ꯉꯝꯁꯨ ꯉꯝꯗꯅ ꯅꯪ ꯑꯦ꯫
ꯑꯥ ꯑꯗꯨꯅꯤ ꯈꯪꯗꯦ ꯑꯁ ꯇꯧꯔꯤꯁꯦ ꯄꯨꯟꯁꯤꯁꯦ ꯋꯥꯔꯦꯗ ꯁꯨꯝ꯫
ꯀꯔꯤ꯫
ꯄꯨꯟꯁꯤꯁꯦ ꯋꯥꯗ꯭ꯔꯤꯕ꯭ꯔꯣ꯫
ꯅꯪꯅ ꯉ ꯍꯟꯗꯛ ꯈꯛꯇꯪ ꯋꯥꯔꯛ ꯄꯅꯤ ꯑꯈꯣꯏꯗꯤ ꯋꯥꯗꯅ ꯂꯥꯛꯑꯃꯤꯅ ꯑꯗꯨꯝ ꯈꯔ ꯋꯥꯔꯒꯅ ꯄꯨꯟꯁꯤ ꯃꯥꯜꯂꯦ ꯑꯗꯣ ꯄꯨꯟꯁꯤ ꯑꯣꯏꯍꯜꯂꯤꯌꯦ꯫
ꯎꯝ ꯈꯔ ꯋꯥꯗ꯭ꯔꯗꯤ ꯃꯥꯟꯗꯦꯕ ꯅꯠꯇ꯭ꯔꯥ꯫
ꯅꯣꯏꯅ ꯀꯩꯗꯧꯕꯗ ꯋꯥꯗꯅ꯫
ꯑꯦ ꯀꯔꯤꯗ ꯋꯥꯔꯣꯏꯗꯒꯦ ꯍꯥꯏꯁꯦ ꯑꯗꯨꯝ ꯅꯨꯡꯉꯥꯏ ꯂꯩ ꯌꯥꯕ꯭ꯔꯣ꯫
ꯑꯁ
ꯅꯠꯇꯦ ꯅꯪꯕꯨ ꯀꯩꯅꯣ ꯇꯧꯔꯝꯗꯥꯏꯅꯦ ꯀꯣꯆꯤꯡ ꯑꯃ ꯌꯥꯎꯔꯝꯗꯥꯏꯅ‌ꯦ ꯅꯪ ꯀꯃꯥꯏꯅ ꯇꯧꯔꯝꯃꯣ ꯀꯣꯆꯤꯡꯗꯨꯕ‌ꯣ
ꯀꯣꯏꯁꯟ ꯂꯣꯏꯒꯔꯦ
ꯍꯣꯏꯅꯦ ꯀꯣꯆꯤꯡ ꯂꯣꯏ ꯊꯥꯕꯕꯨꯗꯤ ꯑꯣꯏꯅꯤ ꯑꯦꯛꯖꯥꯝꯗꯣ
ꯇꯪ ꯇꯝꯅꯤꯡ ꯅꯪ ꯀꯣꯆꯤꯡ ꯀꯥꯗꯤ ꯆꯠꯀꯦ ꯈꯜꯂꯣ ꯑꯩꯅ ꯑꯃꯨꯛ ꯇꯥꯛꯑꯗꯕꯅꯤꯀꯣ ꯅꯪꯗꯤ
ꯍꯌꯦ ꯇꯥꯛꯑꯣ ꯑꯗꯨꯅꯤ ꯑꯩꯅ ꯄꯥꯝꯃꯤꯁ‌ꯦ ꯅꯣꯏ ꯃꯌꯥꯝꯅ ꯇꯥꯛꯄꯤꯕꯗꯨꯅ‌ꯦ ꯑꯍꯩꯕ ꯅꯣꯏ ꯃꯌꯥꯝꯒ ꯇꯥꯟꯅꯗꯅ ꯈꯣꯠꯅꯗꯅ ꯇꯧꯗ꯭ꯔꯒꯗꯤ ꯌꯥꯔꯔꯣꯏ ꯄꯨꯟꯁꯤꯁꯦ
ꯌꯥꯔꯣꯏ ꯌꯥꯔꯣꯏ ꯑꯁꯤꯒꯤ ꯏꯅꯦ ꯑꯅꯤꯗ ꯊꯥꯛ ꯂꯩꯕꯅ ꯌꯥꯔꯣꯏ ꯅꯪ
ꯀꯅꯥ ꯍꯥꯏꯅꯣ
ꯏꯅꯦ ꯑꯅꯤ ꯂꯩꯗꯥꯏꯅꯦ ꯑꯁꯤꯒꯤ ꯒꯦꯠ ꯃꯃꯥꯡꯒꯤꯗ ꯂꯩꯍꯧꯕꯗꯣ
ꯎꯝ
ꯑꯗꯨ ꯑꯗꯨ ꯊꯥꯛ ꯑ ꯂꯩꯕꯗꯤ ꯌꯥꯔ‌ꯣꯏ
ꯊꯥꯛ ꯑ ꯂꯩꯕ ꯅꯠꯇꯦꯗ ꯃꯣꯏꯁꯨ ꯅꯣꯡꯃꯒꯤ ꯌꯣꯟꯖꯔꯤꯕ ꯆꯥꯛ ꯌꯦꯟꯁꯥꯡꯗꯣ ꯈꯤꯇꯪ ꯗ ꯑ‌ꯣꯏꯔꯖꯨ ꯁꯤꯠꯇ꯭ꯔꯒꯗꯤ ꯀꯩꯅꯣꯅ‌ꯦ
ꯎꯝ ꯍꯣ ꯍꯣꯏ
ꯐꯠꯇꯦꯕ ꯑꯩꯈꯣꯏꯗ ꯑꯗꯨꯝ
ꯇꯗ꯭ꯔꯣ
ꯇꯥꯏꯌꯦ ꯑꯩꯈꯣꯏꯗ ꯑꯗꯨꯝ ꯍꯤꯡꯁꯦ ꯍꯥꯏꯔꯕ
ꯎꯝ
ꯑꯩꯈꯣꯏꯗ ꯍꯤꯡꯕꯗꯤ ꯌꯥꯔ‌ꯣꯗꯕꯅꯤꯅ ꯀꯔꯤꯅꯣ ꯍ‌ꯦ ꯈꯔ ꯆ ꯈꯔ ꯇꯨꯝ ꯇꯧꯔꯒ ꯂꯩꯕꯅꯤ ꯌꯥꯔꯣꯏ ꯍ‌ꯦ
ꯇꯨꯝꯃꯨꯅꯨꯁꯦ ꯑꯩ ꯋꯥꯔꯤ ꯅꯨꯡꯉꯥꯏ ꯑꯃ ꯂꯤꯕꯤꯒ‌ꯦꯁꯦ ꯅꯍꯥꯃꯨꯛꯅꯦ
ꯒꯥꯔꯤ ꯄ‌ꯣꯈꯥꯏ ꯒꯔꯕꯅꯤ ꯕꯂ‍ꯦꯖꯔ ꯗ‌ꯣ
ꯇꯥꯗ꯭ꯔꯣ
ꯇꯗ꯭ꯔꯣ
ꯏꯁ ꯃꯤ ꯉꯥꯁꯥꯏ ꯀꯧꯔꯤꯖꯤ ꯇꯥꯗꯕ ꯀꯩꯅꯣ ꯈꯪꯗꯦ ꯚꯥꯏ
ꯇꯥꯌ‌ꯦꯃꯤ ꯇꯥꯌ‌ꯦꯃꯤ
ꯋꯥꯔꯤ ꯅꯨꯡꯉꯥꯏꯕ ꯃ ꯂꯤꯕꯤꯒꯦ ꯍꯥꯏꯔꯒ
ꯀꯔꯤ ꯋꯥꯔꯤꯅꯣ ꯅꯪ ꯂꯤꯗꯣꯏꯕꯣ
ꯑꯣ ꯅꯪ ꯅꯍꯃꯨꯛ ꯀꯣꯏꯔꯝꯕ ꯅꯨꯄꯤꯗꯣ
ꯎꯝ
ꯑꯗꯨꯏꯗꯨ ꯅꯨꯄꯥ ꯑꯃꯒ ꯆꯠꯂꯧꯋꯤꯅꯦ ꯑꯁꯤꯗ
ꯊꯦꯡꯅꯔꯝꯃꯦ
ꯎꯝ ꯅꯪꯖꯨ ꯍꯤꯒꯥꯏ ꯋꯥꯗꯤ ꯉꯥꯡꯉꯤꯍꯥ
ꯍꯤꯒꯥꯏꯋꯥ ꯅꯠꯇꯦ ꯑꯁꯦꯡꯕꯅꯤ ꯑꯩꯅ ꯍꯥꯏꯔꯤꯖ‌ꯦ ꯊꯦꯡꯅꯔꯝꯃꯦꯕꯨ ꯊꯦꯡꯅꯔꯝꯃꯦ ꯍꯥꯏꯕꯅꯤ ꯕꯣ ꯑꯩꯅ ꯅꯪꯉꯣꯟꯗ ꯍꯥꯏꯕꯤꯔꯤꯖꯤ ꯅꯔꯥꯏꯕꯛ ꯇꯨꯝ ꯐꯔꯝꯃꯤ ꯇ ꯍꯥꯏꯔꯛꯀꯅꯣ ꯍꯥꯏꯔꯣ ꯍꯣꯏ ꯇꯣꯛꯅꯒ꯭ꯔꯕꯅꯤꯅ ꯇꯣꯛꯅꯒ꯭ꯔꯕꯅꯤꯅ ꯑꯗꯨꯝꯕ ꯋꯥꯔꯤꯗꯨ ꯅꯪꯕꯨꯗꯤ ꯁꯥꯟꯅꯅꯤꯡꯉꯝꯃꯣꯏ ꯈꯪꯉꯦ ꯑꯗꯣ ꯑꯥꯏ ꯑꯦꯝ ꯁꯣꯔꯤ ꯑꯩ ꯁꯨꯝ ꯅꯪꯗ ꯅꯨꯡꯉꯥꯏꯒꯤꯔꯣꯏ ꯑꯗꯨꯅ ꯑꯩꯅ ꯍꯥꯏꯗꯤ ꯅꯪ ꯅꯍꯥꯗꯩ ꯅꯨꯄꯤꯗꯣ ꯀꯥꯏꯅꯒ꯭ꯔꯕꯅꯤꯅ ꯅꯪꯗꯣ ꯋꯥꯈꯟ ꯅꯨꯡꯉꯥꯏꯖꯗꯦꯗꯅ ꯍꯨꯟꯗ‌ꯣꯛ ꯄꯤꯔꯝꯃꯦ ꯀꯦ ꯍꯥꯏꯗꯅ
ꯑꯗꯣ
ꯅꯨꯄꯤ ꯑꯉꯥꯡ ꯌꯥꯕ ꯅꯤꯄꯥ ꯅꯠꯇꯦꯍꯦ ꯑꯈꯣꯏꯗꯤ
ꯑꯈꯣꯏꯅꯦ ꯍꯣꯏꯅꯦ ꯍꯧꯖꯤꯛꯇꯤ ꯌꯥꯔꯔꯣꯏ
ꯅꯨꯄꯤ ꯑꯉꯥꯡꯗ ꯀꯌꯥ ꯀꯩꯗꯧꯕ ꯅꯠꯇꯦꯕ ꯈꯣꯏꯁꯦ
ꯍꯣꯏ ꯍꯣꯟꯗꯣꯛꯑꯝꯃꯕꯅꯤꯅ ꯑꯗꯨꯃꯥꯏꯅ ꯍꯥꯏꯇꯥꯥꯃꯦ ꯍꯥꯏꯕ ꯅꯠꯇꯅ ꯀꯔꯤ ꯎꯄꯥꯏ ꯂꯩ
ꯆꯠꯂꯣ ꯍꯥꯏ ꯑꯩꯅ ꯍꯨꯟꯗꯣꯛꯑꯃꯕꯅꯤ ꯅꯪꯁꯨ ꯑꯗꯨꯃꯥꯏ ꯍꯥꯏꯅꯣ
ꯎꯝ ꯃꯁꯥ ꯃꯁꯥ ꯇꯥꯛꯊꯣꯛꯑꯗꯤ ꯅꯪ ꯒꯤ ꯋꯥꯍꯩꯗꯨ
ꯈꯔ ꯄꯥꯝꯕꯤ ꯄꯥꯝꯕꯤ ꯄꯥꯝꯕꯤꯗ꯭ꯔꯦꯅꯅꯦ ꯇꯧꯗꯕ ꯑꯣ ꯅꯣꯏꯅꯅꯦ ꯑꯗꯨꯗ ꯅꯣꯏꯗꯧꯅ ꯄꯩꯁꯥꯒ ꯄꯥꯏꯔꯛꯝꯃꯗꯤ ꯅꯩꯗꯧꯅꯤ ꯑꯩꯁꯨ
ꯑꯦꯁ ꯑꯗꯨꯏ ꯋꯥꯗꯤ ꯈꯔ ꯄꯨꯒꯦꯔꯣ
ꯎꯝ ꯌꯥꯅꯤꯗ
ꯄꯨꯒꯦꯗꯤ ꯄꯤꯗꯣꯏꯕ
ꯌꯥꯅꯤ ꯄꯥꯝꯗꯦ
ꯅꯠꯇꯦ ꯄꯨꯒꯦꯗꯤ ꯄꯤꯗꯣꯏꯅꯤꯅꯦ ꯅꯪꯅ ꯑꯦ ꯂꯨꯄꯥ ꯆꯥ ꯑꯩ ꯍꯣꯁꯇꯦꯜꯗ ꯂꯩꯌꯦ ꯑꯥ ꯀꯩꯅꯣ ꯇꯧꯗꯦ ꯈꯪꯕ꯭ꯔꯥ
ꯍꯝ
ꯖꯤꯝꯒ ꯁꯥꯟꯅꯕ ꯑꯍꯟ ꯑꯃ ꯂꯩꯕꯗꯣ ꯊꯦꯡ ꯊꯦꯡ ꯍꯜꯂꯛ
ꯅꯪ ꯑꯝꯇ ꯋꯥ ꯍꯥꯏꯔꯛꯎꯀꯣ ꯑꯝꯇ ꯑꯝꯇ ꯋꯥ ꯍꯥꯏꯔ ꯂꯩꯌꯨꯀꯣ ꯇꯥꯕ꯭ꯔꯣ
ꯍꯣꯏ
ꯎꯝ
ꯖꯤꯝ ꯁꯥꯟꯅꯕ ꯖꯤꯝ ꯁꯥꯟꯅꯕ ꯑꯍꯜ ꯑꯃ ꯂꯩꯕꯗꯣ ꯑꯗꯨꯏꯗꯣ ꯄꯨꯔꯥ ꯕꯦꯔꯥꯅꯦ ꯍꯥꯏꯕ ꯑꯥ ꯅꯣꯡꯉꯥꯟ ꯇꯥꯕꯧ ꯆꯠꯈ꯭ꯔꯅꯤ ꯁꯥꯟꯅꯩꯅ ꯀꯗꯥꯏ ꯁꯥꯟꯅꯗꯣꯏꯅꯣ ꯀꯗꯥꯏ ꯑꯗꯨꯒ ꯑ ꯆꯥꯔꯤꯅ ꯂꯝ ꯂꯝ ꯆꯥꯁꯤꯜꯂꯅꯤ ꯑꯗꯨꯒ ꯇꯨꯝꯒ꯭ꯔꯅꯤ
ꯇꯥꯗ꯭ꯔꯣ
ꯇꯥꯏꯃꯦ
ꯀꯔꯤꯅꯤꯃꯦ ꯑꯗꯨꯣ ꯋꯥ ꯉꯥꯡꯉꯤꯅꯦ ꯄꯠ ꯄꯠ ꯄꯠ ꯄꯠ ꯇꯠꯂꯤꯁꯤꯕꯣ
ꯑꯩꯅ ꯍꯥꯏꯕꯗꯤꯅꯦ
ꯎꯝ
ꯑꯈꯣꯏ ꯑꯗꯨꯗ ꯑꯈꯣꯏ ꯁꯤꯗ ꯑꯃ ꯑꯍꯟ ꯑꯃ ꯅꯪ ꯂꯥꯛꯀꯥꯟꯗꯁꯨ ꯊꯦꯡꯅꯔꯝꯃꯅꯤ ꯖꯤꯝꯒ ꯆꯠꯄ ꯃꯇꯝꯗ ꯊꯦꯡ ꯊꯦꯡꯉꯥ ꯍꯜꯂꯛꯄꯗꯣ ꯁꯥꯟꯅꯕ ꯆꯠꯂꯤꯅꯤ
ꯑꯦꯁ ꯃꯤ ꯁꯥꯟꯅꯔꯣꯏꯅꯤ ꯏꯕꯨꯡꯉꯣ
ꯌꯦꯡꯅꯤꯡꯗꯕꯗ ꯏꯕꯣ
ꯀꯩꯒꯤꯅꯣ ꯍꯥꯏ ꯅꯪ ꯀꯩꯒꯤꯅꯣ ꯌꯦꯡꯅꯤꯡꯗꯦ
ꯑꯩ ꯍꯥꯏꯗꯤ ꯄꯨꯡ ꯇꯔꯦꯠ ꯅꯤꯄꯥꯥꯟ ꯁꯥꯟꯅꯅꯕ ꯀꯔꯤ ꯂꯩꯒꯦ ꯀꯔꯤ ꯃꯁꯥꯟꯅ ꯂꯩꯒꯦ ꯁꯤꯅꯦ ꯍꯥꯏꯗꯤ
ꯂꯦꯜꯂꯤꯕ ꯂꯦꯜꯂꯤꯕ ꯅꯨꯄꯤ ꯑꯉꯥꯡꯒꯅꯦ ꯒꯥꯒꯥ ꯇꯧꯔ ꯂꯦꯜꯂꯤꯕ
ꯀꯔꯤ ꯗꯧꯔꯤꯅꯣ ꯈꯪꯗꯦꯕ ꯑꯩ ꯍꯥꯏꯗꯤ ꯃꯥꯒꯤ ꯁꯥꯟꯅꯐꯝ ꯊꯣꯛꯐꯝ ꯈꯔ ꯁꯥꯟꯅꯔ ꯀꯩꯗꯧꯔꯒ ꯍꯜꯂꯛꯀꯅꯤ ꯈꯪꯗꯦꯕ ꯑꯗꯨꯝ ꯀꯅꯥ ꯉꯥꯏꯔꯤꯅꯣ ꯈꯣꯠꯂꯤꯅꯣ ꯁꯨꯝ ꯈꯪꯗꯕ ꯍꯥꯏꯇꯥꯔꯦ ꯍꯪꯉꯨꯔꯒꯁꯨ ꯑꯁ ꯌꯥꯗꯕꯩꯅꯤ ꯍꯥꯏꯔꯛꯀꯅꯤ
ꯎꯝ ꯅꯣꯡ ꯎꯝ ꯅꯣꯡꯃꯇ ꯌꯥꯏꯌꯦꯗ ꯁꯨꯡ ꯍꯥꯏꯗ꯭ꯔꯝꯃꯦ
ꯃꯥꯟꯅꯦ ꯑꯗꯨꯗꯤ ꯅꯪꯁꯨ ꯑꯗꯨꯝ ꯐꯖꯅ ꯈꯪꯉꯝꯃꯤꯗꯨꯅꯤ ꯅꯪ ꯂꯥꯛꯏ ꯈꯨꯗꯤꯡꯒꯤ ꯑꯗꯨꯝ ꯂꯩꯔꯝꯃꯣꯏꯗ ꯃꯗꯣ
ꯎꯝ
ꯍꯜꯂꯛꯑꯅꯤ ꯆꯥꯛ ꯐꯖꯅ ꯆꯥꯖꯤꯜꯂꯅꯤ ꯑꯗꯨ ꯇꯨꯝꯒ꯭ꯔꯅꯤ
ꯎꯝ
ꯑꯗꯨꯒꯤ ꯃꯣꯏ ꯖꯤꯝ ꯁꯥꯟꯅꯕꯒꯤ ꯀꯩ ꯀꯩ ꯍꯥꯏꯕ꯭ꯔꯥ ꯊꯛꯆꯤꯜꯂꯅꯤ ꯑꯗꯩꯗꯤ ꯑꯃꯨꯛ ꯑ ꯁꯥꯟꯅꯔꯨꯔꯤꯕ ꯆꯥꯡꯗꯨꯒ ꯆꯥꯖꯤꯜꯂꯤꯗꯨꯒ ꯆꯥꯟꯅꯗ꯭ꯔꯃꯤꯅ ꯑꯃꯨꯛ ꯎꯝ ꯃꯥꯗꯤ ꯆꯦꯜꯂꯦ ꯑꯃꯨꯛ ꯍꯥ
ꯎꯝ
ꯂꯩꯗ ꯍꯛꯆꯦꯜꯁꯤꯗ ꯐꯠꯄ ꯐꯠꯇꯕ ꯃꯌꯥꯝ ꯂꯩꯌꯦꯕ ꯅꯍꯥꯟꯁꯨ ꯑꯍꯜ ꯑꯃꯥ ꯃꯕꯨꯛꯇꯨ ꯐꯠꯃꯟꯗꯕ ꯑꯗꯨꯅ ꯂꯥꯏꯅ ꯍꯦꯛ ꯋꯥꯔꯛꯇꯅ ꯄꯤꯁꯨꯝꯗꯣ ꯀꯥꯏꯔꯦ ꯇꯕ꯭ꯔꯣ ꯃꯤꯅ ꯋꯥꯔꯛ ꯉꯝꯗꯗ ꯂꯥꯏꯅ ꯋꯥꯔꯛꯈ꯭ꯔꯝꯃꯦ ꯍꯟꯅꯝꯁꯨ
ꯎꯝ ꯎꯝ
ꯄꯤꯁꯨꯝꯒ ꯂꯣꯏꯟ ꯀꯥꯏꯗꯅ
ꯍꯝ
ꯄꯤꯁꯨꯝꯒ ꯂꯣꯏ ꯀꯥꯏꯈ꯭ꯔꯕꯃꯦ ꯍꯥꯏꯕ ꯑꯍꯟ ꯑꯃ ꯂꯥꯏꯅ ꯋꯥꯔꯛ ꯑ ꯃꯤꯅ ꯋꯥꯔꯛ ꯉꯝꯗꯕꯩ ꯂꯥꯏꯅ ꯋꯥꯔꯛꯈ꯭ꯔꯦ ꯍꯥꯏꯕ
ꯗꯣ ꯍꯟꯗꯛ ꯃꯆꯤꯟꯅ ꯃꯆꯤꯟ ꯀꯜꯂꯤꯕ ꯐꯨꯕ ꯌꯥꯔꯗꯤ ꯏꯈꯥ ꯊꯥꯕ ꯑꯣꯏꯗꯤ ꯐꯖꯅ ꯐꯨꯨꯔꯗꯕꯅꯦꯍꯦ
ꯑꯗꯨꯒ ꯁꯤꯗ ꯃꯣꯏ ꯂꯩꯌꯦ ꯌꯥꯝꯅ
ꯑꯣ
ꯑꯗꯨꯒꯨꯝꯕ
ꯅꯪꯅ ꯑꯗꯨꯝꯕꯗꯣ ꯌꯦꯡꯉ ꯑꯗꯨꯝ ꯂꯩꯔꯣ ꯅꯄꯨꯟꯁꯤꯗꯣ
ꯌꯦꯡꯉ ꯂꯩꯕ ꯅꯠꯇꯦꯃꯦ ꯅꯪꯕꯣ